ꯍꯜꯂꯣ
ꯍꯒꯣ ꯂꯕꯗ
ꯍꯧꯒꯠꯂ ꯕꯣꯟ ꯌꯦꯡꯈ꯭ꯔꯦꯕ
ꯑꯩꯗꯤ ꯌꯦꯡꯗ꯭ꯔꯦ ꯍꯥꯞ ꯃꯆꯨꯗꯤ ꯌꯦꯡꯉꯦ
ꯈꯪꯗꯦ ꯗꯥꯎꯗ ꯀꯥꯕꯅꯦ ꯑꯩꯁꯦ ꯅꯣꯡꯃꯨꯗꯣꯏꯕ
ꯅꯪ ꯌꯦꯡꯕ꯭ꯔꯣ ꯂꯣꯏꯕꯣ
ꯑꯩꯗꯤ ꯌꯦꯡꯉꯦ ꯍꯂꯧꯕ
ꯀꯃꯥꯏ ꯀꯃꯥꯏꯅ ꯇꯧꯒꯦ ꯔꯖꯥꯗꯣ ꯄꯦꯅꯥꯜꯇꯤꯗꯨ ꯐꯪꯕ꯭ꯔꯣ ꯑ ꯑꯗꯨ ꯑꯗꯨꯇ ꯍꯥꯏꯅ ꯎꯗꯅ ꯀꯥꯄꯅꯤ ꯀꯥꯏꯅ
ꯈꯪꯗꯦꯉꯣ ꯄꯦꯅꯥꯜꯇꯤ ꯑꯃ ꯃꯥ ꯗ꯭ꯔꯣ ꯇꯔꯗꯔꯣ ꯆꯠꯂ ꯂꯩꯟꯅ ꯑꯗꯨꯗꯒꯤ ꯑꯦꯛꯁꯇ꯭ꯔꯥ ꯃꯤꯠꯇꯒꯣꯜ ꯁꯥꯔ ꯃꯣꯁꯅꯅ ꯆꯟ ꯆꯜꯂꯦ
ꯔꯃꯁꯄꯥ
ꯑꯥ ꯒꯣꯜ ꯁꯥꯔ ꯔꯥꯃꯣꯁ ꯑꯃꯅꯦ ꯏꯁꯇ꯭ꯔꯥꯏꯛꯔ ꯑꯃ ꯌꯥꯎꯅꯦ ꯄꯤ ꯑꯦꯆꯖꯤ ꯁꯥꯟꯅꯕ ꯑꯃ
ꯎꯝ
ꯑꯗꯨꯅ ꯑꯃꯨꯛ ꯆꯟꯖꯜꯂꯛꯑꯦ
ꯑꯃꯗꯨꯅ ꯑꯁꯣꯈꯩꯅ ꯍꯥꯞ ꯃꯇꯨꯡꯗ ꯌꯦꯡꯉꯦꯕ ꯑꯩꯗꯤ
ꯑꯣ ꯍꯔꯕ ꯃꯇꯨꯡꯗ ꯃꯣꯏꯅ ꯑꯗꯨꯝ ꯆꯪꯁꯤꯟꯈ꯭ꯔꯦꯗꯅ ꯍꯧꯕꯒ ꯑꯗꯒꯤꯗꯤ ꯑꯃꯨꯛꯇꯅ ꯂꯧ ꯑꯣꯞꯁ ꯍꯥꯏꯇꯥꯥꯔꯦꯅ ꯑꯗꯩꯗꯤ ꯑꯃꯨꯛ ꯑꯗꯨ ꯍꯦꯛ ꯇꯧꯔꯒ ꯑꯃꯨꯛ ꯄꯦꯅꯥꯜꯇꯤ ꯄꯤꯔꯦꯅ ꯀꯩꯅꯣꯅꯦꯀꯣꯋꯥꯇ ꯅꯠꯇꯦ
ꯑꯦ ꯑ
ꯀꯔꯤ ꯇꯥꯁꯤ ꯁꯄꯦꯟꯒ
ꯑꯥ
ꯏꯁꯄꯒ ꯊꯥꯔꯦ ꯗꯥꯎꯗ ꯀꯥꯕꯅꯦ ꯁꯤꯅꯦꯕ ꯑꯃꯨꯛꯈꯩꯕꯨ ꯂꯣꯏꯔꯦ
ꯃ ꯀꯅꯥꯏ ꯑꯃ ꯅꯕ
ꯑꯩꯗꯤ ꯏꯇꯣꯞꯇꯦꯛꯒꯦ ꯃꯍꯥꯛꯀꯨꯝꯕ ꯃꯇꯝꯗꯅ
ꯑꯣ
ꯀꯣꯔ꯭ꯔꯣꯁꯤꯌꯥꯅ ꯍꯟꯖꯟꯕꯒ ꯋꯥ ꯂꯥꯎꯔꯛꯑꯦ
ꯑꯥ
ꯈꯜꯂꯦ ꯑꯣ ꯑꯃꯗꯤ ꯑꯃꯅꯗꯤ ꯆꯟꯈ꯭ꯔꯦ ꯁꯤꯂꯀ ꯁꯅ ꯆꯟꯁꯤꯜꯂꯗ ꯑꯃꯨꯛ ꯑꯩ ꯈꯪꯗꯦ ꯈꯪꯕ ꯄꯣꯔꯇꯨꯒꯜꯅ ꯀꯩꯅꯣ ꯄꯦꯅꯥꯜꯇꯤꯗꯣ ꯑꯗꯨꯝ ꯉꯥꯛꯂꯦ ꯑꯗꯨꯝ ꯄꯤꯗꯗꯅ
ꯎꯝ
ꯔꯤꯕꯚ ꯀꯩꯅꯣ ꯔꯤꯕꯤꯌꯨ ꯄꯤꯗ꯭ꯔꯤꯀꯥꯟꯗ ꯑꯗꯨꯅꯝ ꯈꯪꯉꯦꯕ ꯄꯦꯅꯥꯜꯇꯤ ꯇꯥꯔꯅꯤ ꯑꯩꯁꯦ ꯍꯥꯏꯗꯤ ꯃꯥꯗꯨ ꯐꯅ ꯌꯥꯗ ꯄꯦꯅꯥꯜꯇꯤ ꯄꯤꯔꯦ ꯑꯃꯨꯛ ꯆꯜꯂꯦ
ꯑꯥ ꯅꯣꯏꯅ ꯈꯔ ꯁ ꯆꯠꯄꯗꯣ ꯑꯣꯏꯕ꯭ꯔꯣ
ꯄ ꯏꯁ ꯂꯣ ꯆꯠꯂꯦ ꯁꯦꯀꯦꯟ ꯀꯩꯅꯣꯝ ꯁꯦꯀꯦꯟꯅꯤ
ꯂꯥꯛꯐꯦꯅ ꯑꯗꯨꯏ ꯑꯣꯏꯇꯥꯔꯗꯤ ꯁꯤꯗ ꯃꯤꯅ ꯍꯥꯟꯅ ꯂꯥꯎꯅꯔꯕ ꯈꯣꯠꯅꯕ ꯇꯧꯅꯔꯔꯤꯁꯤꯗꯤ ꯀꯣꯟꯅ ꯂꯥꯎꯅꯔꯛ ꯑꯩ ꯌꯥꯎꯋꯦꯕ
ꯑꯥ
ꯏꯁꯄꯣꯠ ꯌꯦꯡ ꯁꯣꯏꯗ꯭ꯔꯣ
ꯍꯥꯏꯔꯛꯑꯃꯅꯤ ꯑꯣꯖꯥꯅ ꯍ ꯍꯥꯟꯅ ꯕꯣꯜ ꯁꯥꯟꯅꯕꯒꯤ
ꯌꯥꯎꯖꯦꯅ
ꯍꯣꯏ ꯍꯌꯦꯡ ꯐꯣꯟ ꯇꯧꯔꯛꯀꯅꯤ ꯍꯥꯏꯔꯛꯄꯅꯦ
ꯑꯥ
ꯑ ꯐꯣꯟ ꯇꯔꯛꯀꯅꯤ ꯂꯣꯁ ꯀꯅꯥꯕꯥꯅꯤꯅ ꯃꯤ ꯕ꯭ꯂꯔ ꯆꯠꯈ꯭ꯔꯦ ꯄꯣꯜ ꯌꯦꯡ
ꯑꯁ ꯑꯩꯗꯤ ꯕꯥꯔꯖꯗꯒꯤ ꯔꯥꯎꯟ ꯁꯤꯛꯁꯇꯤꯟꯗꯣ ꯄꯨꯡ ꯑꯅꯤꯗ ꯂꯩꯅꯤ
ꯄꯥꯁꯖꯔ ꯅꯋꯦꯒꯣꯏꯗꯅ
ꯅꯣꯔꯋꯦ ꯀ
ꯅꯃꯅꯦ ꯀꯥꯗꯅ
ꯅꯣꯋꯦ ꯀꯥꯅꯤꯌꯦ
ꯀꯥꯂꯗ
ꯅꯣꯋꯦꯅꯥ
ꯂꯄꯤꯗꯤꯕꯖ ꯆ
ꯑꯗꯨꯅꯦꯕ ꯅꯣꯋꯦꯅ ꯀꯥꯟꯅꯤ ꯍꯥꯏꯖꯤꯜꯂꯛꯑꯗꯤ ꯑꯩꯗꯤ ꯑꯗꯨꯗ ꯅꯣꯋꯦꯗ ꯑꯗꯨ ꯄꯋꯥꯔꯗꯤ ꯄꯨꯣꯅ
ꯑꯔꯖꯦꯟꯇꯤꯅꯥꯗꯤ ꯍꯔꯦꯟ ꯀꯣꯄꯥ ꯀꯩꯕꯥ ꯀꯥꯕꯣꯕꯦꯇꯅ ꯑꯃ ꯗ꯭ꯔꯣ ꯗ꯭ꯔꯣ ꯁ ꯆꯪꯈꯤꯕꯗ ꯌꯥꯏ ꯀꯥꯟꯅ ꯏꯁꯄꯦꯟꯒꯣꯜ ꯑꯃ ꯆꯪꯉꯝꯗꯕꯗꯣ
ꯑꯥ
ꯑꯗꯨꯅꯇꯥꯒꯦ
ꯑꯗꯣ ꯑꯥꯔꯖꯦꯟꯇꯤꯅꯥꯒ ꯁꯄꯦꯟꯒ ꯁꯥꯟꯅꯔꯒ ꯊꯪꯔꯝꯉꯕꯅꯤ ꯑꯔꯖꯤꯅꯥ
ꯏꯁꯄꯦꯟꯟꯅ ꯉꯝꯅꯦ
ꯎꯝ
ꯀꯩꯅꯣꯁꯦ ꯑꯩꯈꯣꯏꯒꯤ ꯀꯟꯇ꯭ꯔꯤ ꯋꯥꯏꯁꯇ ꯀꯟꯇ꯭ꯔꯤ ꯑꯩꯈꯣꯏ ꯀꯟꯇꯤꯅꯦꯟ ꯀꯟꯇꯤꯅ ꯌꯦꯡꯉꯛ ꯀꯥꯟꯅꯣ ꯑꯐ꯭ꯔꯤꯀꯥꯟ ꯀꯥꯡꯕꯨꯁꯨ ꯌꯥꯝ ꯀꯜꯂꯦꯕ ꯑꯥꯐ꯭ꯔꯤꯀꯥꯟ ꯀꯥꯡꯕꯨꯁꯦ ꯑꯃꯛ ꯌꯥꯝ ꯀꯟꯅ ꯂꯩ ꯍꯥꯏꯇꯥꯔꯦ ꯅꯍꯥꯟꯅ ꯀꯣꯡꯒꯣꯒ ꯁꯥꯟꯅꯕ ꯀꯥꯟꯗ ꯀꯩꯅꯣ ꯍꯥꯏꯅꯩꯗꯣ ꯑꯁꯇꯀ ꯄꯣꯔꯇꯨꯀꯜ ꯗ꯭ꯔꯣ ꯆꯠꯂꯤꯥꯟꯅ ꯉꯝꯗꯦ ꯈꯣꯠꯇꯦ ꯑꯗꯣ ꯌꯥꯝ ꯊꯤ ꯏꯁꯇ꯭ꯔꯣꯡ ꯑꯣꯏ ꯍꯥꯏꯕ ꯃꯤꯡꯗ ꯅꯥꯟ ꯏꯪꯂꯦꯟꯒ ꯁꯥꯟꯅꯕꯗꯨꯐ ꯉꯔꯥꯡ ꯁꯥꯟꯅꯕꯗꯨꯐꯛꯇ ꯃꯣꯏꯅ ꯊꯤꯅꯩꯅꯦ ꯍꯥꯏꯕ ꯀꯥꯏꯉꯦ ꯇ ꯑꯗꯨꯒ ꯂꯥꯁꯇ ꯃꯣꯏꯅ ꯍꯟꯆꯜꯂ ꯀꯥꯒꯤ ꯋꯥꯅ ꯃꯣꯏ
ꯀꯣꯡꯒꯣꯜ ꯍ ꯍꯧꯔꯕ ꯅꯠꯇ꯭ꯔꯣ
ꯅꯍꯧꯔꯦ ꯑꯗꯣ ꯍꯧꯖꯤꯛ ꯀꯩꯅꯣꯅ ꯁꯥꯟꯅꯁꯦ ꯑꯁ ꯑꯁꯇ꯭ꯔꯦꯂꯤꯌꯥ ꯀꯩꯅꯣ ꯑꯥꯔꯖꯦꯟꯇꯤꯅꯥ ꯁꯥꯟꯅꯁꯦ ꯀꯟꯇꯤꯅꯦꯟꯖꯦꯜ ꯑꯦꯁꯤꯌꯥꯒꯤ ꯑꯌꯥꯝ ꯉꯥꯛꯇꯅꯦꯕ ꯃꯥꯅ ꯁꯥꯟꯅꯩꯁꯦ ꯀꯩꯅꯣ ꯁꯥꯟꯅꯗ꯭ꯔꯤꯕ ꯑꯥꯐ꯭ꯔꯤꯀꯥ ꯉꯕꯨ ꯁꯥꯒꯗꯦꯕ ꯑꯅꯤ ꯅꯤꯡ ꯅꯤꯡꯕ ꯌꯥꯎꯗ꯭ꯔꯤꯕ ꯑꯗꯨ ꯁꯥꯟꯅ ꯈꯥꯟ ꯈꯪꯅꯦꯕ ꯃꯣꯏ ꯕꯣꯜ ꯄꯣꯖꯤꯁꯟꯁꯦ
ꯑꯗꯨ ꯁꯣꯏꯗꯕꯤ ꯕꯖꯤꯟꯒꯗꯤ ꯇꯥꯔꯅꯤ
ꯀꯔꯤꯒꯨꯝꯕ ꯁ꯭ꯇꯦꯠꯇ ꯀꯥꯟꯅꯔꯀꯥꯟꯗ ꯃꯣꯏ ꯀꯂꯝꯕꯤꯌꯥ ꯀꯂꯝꯕꯤꯌꯥꯁꯤꯁꯨ ꯌꯥꯝ ꯀꯂꯝꯕꯤꯌꯥꯁꯤ ꯌꯥꯝ ꯊꯤꯅ ꯏꯁꯇ꯭ꯔꯣꯡ ꯑꯣꯏꯕ ꯇꯤꯝꯅꯦꯕ
ꯎꯝ
ꯀꯂꯝ ꯀꯃꯜꯁꯔꯤ ꯀꯂꯝ ꯌꯥꯖ ꯀꯂꯝꯕꯤꯌꯥꯒ ꯑꯩꯅ ꯈꯟꯕꯗ ꯀꯩꯅꯣ ꯀꯩꯅꯣꯒ ꯇꯥꯝꯗꯧ ꯃꯥꯜꯂꯤ ꯀꯜꯣꯝꯗ ꯀꯩ ꯗꯥꯝꯅꯣ ꯈꯪꯗꯦ ꯑꯃꯗꯤ ꯗꯥꯔꯝꯅꯤ ꯌꯦꯡꯉꯗꯤ ꯈꯔ ꯍꯔ ꯀꯜꯂꯝꯕꯤ ꯍꯥꯏꯗꯣ ꯃ ꯇꯥꯕꯅꯤ
ꯎꯝ ꯄꯔꯝꯕꯤꯌꯥꯅꯠꯇꯧ ꯂꯨꯀꯥꯈꯣꯏ ꯆꯤꯟꯗꯨꯅ
ꯦꯜꯖꯌꯝ ꯂꯨꯄꯥꯥ ꯀꯨꯏꯅ
ꯍ ꯆꯪꯉꯏꯕꯣ
ꯆꯪꯉꯤ ꯕꯦꯜꯖꯤꯌꯝ ꯆꯪꯉꯤ ꯃꯤ ꯀꯩꯒꯨꯝꯕ ꯀꯂꯝꯕꯤꯌꯥꯁꯨ ꯔꯥꯎꯟ ꯑꯐ ꯊꯥꯔꯇꯤ ꯇꯨ ꯀꯥꯔꯛꯑꯕ ꯔꯥꯎꯟ ꯑꯣꯐ ꯁꯤꯛꯁꯇꯤꯟ ꯀꯥꯛꯑꯔꯕ ꯀ꯭ꯋꯥꯔꯇꯔ ꯐꯥꯏꯅꯦꯜꯗ ꯀꯩꯅꯣꯒꯅꯦ ꯑꯥꯔꯖꯦꯟꯇꯤꯅꯥꯒꯅꯦꯕ ꯎꯝ
ꯎꯝ
ꯑꯗꯨꯗ ꯀꯩꯒꯨꯝꯕ ꯄꯣꯔꯇꯨꯒꯜꯁꯨ ꯏꯁꯄꯦꯟ ꯀꯥꯔꯛꯑꯗꯤ ꯏꯁꯄꯦꯟ ꯀꯥꯔꯦ ꯈꯜꯂꯁꯦꯕ ꯀꯩꯅꯣꯗ ꯀ꯭ꯋꯥꯇꯔ ꯐꯥꯏꯅꯦꯜꯗ ꯕꯦꯜꯖꯤꯌꯝꯒ ꯀꯩꯅꯣꯒ ꯃꯅꯨꯡꯗ ꯑꯃ ꯁꯥꯟꯅꯔꯅꯦꯕ
ꯐ꯭ꯔꯥꯟꯁ
ꯀ꯭ꯋꯥꯇꯔ ꯐꯥꯏꯅꯦꯜꯅ ꯁꯥꯥꯟꯗꯕ ꯔꯟ ꯑꯣꯐ ꯀꯩꯅꯣ ꯐ꯭ꯔꯥꯟꯁꯤꯁ ꯐ꯭ꯔꯥꯟꯁꯅ ꯀꯩꯅꯣ ꯀ꯭ꯋꯥꯔꯇꯔ ꯐꯥꯏꯅꯦꯜ ꯈꯪꯉꯗꯤ ꯐ꯭ꯔꯥꯟꯁꯇ ꯑꯃꯨꯛ ꯀꯩꯅꯣꯝꯛ ꯍꯟꯊꯕ ꯁꯦꯃꯤꯐꯥꯏꯅꯦꯜꯗ
ꯄꯨꯠꯇꯀꯒ
ꯑꯥ
ꯀꯩꯅꯣꯁꯨ ꯌꯥꯝ ꯐꯖꯔꯤꯅꯦ ꯐ꯭ꯔꯥꯟꯁꯁꯨ
ꯐ꯭ꯔꯥꯟꯁ ꯐꯖꯔꯤꯅ ꯐ꯭ꯔꯥꯟꯁꯀꯤ ꯑꯦꯇꯦꯛꯀꯔꯗꯨꯗꯤ ꯂꯣꯏꯔꯦ
ꯏꯊꯦ ꯑꯍꯨꯝ ꯏꯊꯦ ꯃꯔꯤꯃꯛ ꯂꯣꯏ ꯇꯣꯛ ꯉꯥꯛꯇꯅꯤꯅꯤ ꯃꯣꯏꯗꯤ
ꯑꯣꯂꯤꯁ ꯞ ꯅꯥ ꯉꯝꯗ꯭ꯔꯦ ꯑꯣ ꯗꯦꯝꯕꯤꯂꯤꯦꯅꯥ ꯃꯦꯟꯈꯠꯂꯛꯀꯅꯤ ꯗꯦꯝꯕꯤꯂꯦ ꯉꯝꯗ꯭ꯔꯦ ꯑꯣꯂꯤꯁꯦꯗ ꯃꯦꯟꯈꯠꯂꯛꯀꯅꯤ ꯑꯣꯂꯤꯁꯦ ꯁꯣꯝꯗ ꯀꯩꯅꯣꯗ ꯉꯝꯅꯗ꯭ꯔꯦ
ꯀꯩꯅ ꯃꯎ ꯄꯩꯒꯨꯔ꯭ꯔꯅꯦ
ꯀꯅꯥꯣꯕ ꯏꯊꯦꯟ ꯕꯥꯄꯦꯟꯕ ꯌꯥꯎꯗꯗ ꯀꯧꯈꯠꯂꯝꯃ ꯀꯧꯈꯠꯂꯒ ꯀꯩꯅꯣ ꯇꯧꯕ ꯀꯧꯈꯠꯇꯕ ꯃꯥꯜꯂꯦ ꯍꯦꯟꯅ ꯄꯥꯞꯄꯤꯦ
ꯎ
ꯃ ꯃꯥꯡꯗꯗꯤ ꯀꯣꯛꯈꯠꯄꯅꯤ
ꯑꯣ
ꯀꯧꯗ ꯃꯥꯅꯤ
ꯏꯗꯦ ꯑꯣꯏꯣꯔꯣ
ꯑꯩ ꯑꯗꯨꯝ ꯈꯪꯉꯦꯕ ꯔꯣꯅꯥꯜꯗꯣ ꯁꯤꯟꯇꯣꯔꯛꯑꯅꯦ ꯑꯩꯁꯦ
ꯪ ꯕꯥꯔꯗꯦ ꯂꯩꯕ ꯅꯨꯃꯤꯠ ꯃꯟꯗꯦꯗ ꯑꯣꯏꯝꯒꯅꯤ ꯚꯔꯖꯦ ꯂꯩꯗꯣ ꯑꯁ ꯄꯨꯡ ꯑꯅꯤꯗ ꯑ
ꯀꯥꯏꯗ ꯎ ꯑꯣ ꯅꯣꯔꯋꯦꯁꯤ ꯉꯍ ꯅꯣꯔꯋꯦꯁꯨ ꯀꯩꯅꯣꯅ ꯐ꯭ꯔꯥꯟꯁꯇ ꯃꯔꯤ ꯑꯃꯗ ꯉꯨꯀꯥꯗꯅ
ꯀꯥꯒꯤ ꯍꯂꯒ ꯑꯗ ꯊꯔ ꯊꯧꯗꯣ
ꯃꯣꯏꯗꯨ ꯀꯩꯅꯣ ꯑꯗꯨꯝ ꯈꯪꯉꯝꯃꯅꯤꯌꯦ ꯈꯪꯉꯝꯃꯅꯤ ꯃꯤꯟꯁ ꯒ꯭ꯔꯨꯞ ꯀꯗꯅꯟ ꯖꯤꯔꯨꯒꯨꯝꯕ ꯂꯩꯈꯤꯅꯤ ꯀꯥꯏꯅ ꯊꯥꯎ ꯇꯕ ꯍꯜꯂ ꯑꯪ ꯍꯜꯂꯟ ꯃꯊꯟ ꯁꯥꯟꯅꯩꯣꯏ ꯁꯥꯟꯅꯕ ꯄ꯭ꯂꯦꯌꯔꯗꯨ ꯌꯥꯎꯒꯅꯦ ꯎꯝ ꯃꯍꯍ ꯀꯁꯤꯌꯥꯖ ꯐꯖꯦ
ꯀꯅꯥꯗꯥꯒꯤꯁꯨ ꯀꯩꯅꯣꯗ ꯌꯥꯎꯕ ꯌꯥꯎ ꯃꯥꯟꯅꯅꯦ ꯔꯦꯜꯃꯤꯗꯨꯇ
ꯀꯦꯅꯦꯗꯥꯒ ꯀꯅꯥ ꯀ ꯈꯪꯦ ꯀꯩꯅꯗ ꯌꯥꯎꯔꯝꯃꯣꯏ ꯌꯥꯎꯗꯣꯏꯅꯣ ꯀꯦꯟꯗꯅꯦꯔ ꯌꯥꯎꯗꯣꯏꯅꯦ
ꯊꯥꯏ ꯍꯣꯁꯇꯦꯜꯗ ꯍꯥꯏꯅꯕꯗ
ꯀꯦꯅꯥꯗꯥꯗꯀꯣ ꯍꯟꯗꯛ ꯅꯣꯡꯃ ꯂꯧꯕꯁꯦ ꯍꯟꯗꯛ ꯂꯦꯟꯗꯤ ꯁꯣꯆꯦ ꯅꯝꯕꯝꯕꯔ ꯀꯩꯅ ꯌꯥꯎꯔꯦ ꯊ꯭ꯔꯤ
ꯎꯝ ꯊꯕꯛ ꯆꯠꯂꯣꯏꯕ
ꯇꯧꯖꯀꯅꯤꯍꯦ
ꯁ ꯁꯤ ꯊꯥ ꯇꯥꯏꯗꯤ ꯏꯁꯄꯣꯠ ꯀꯌꯥ
ꯪ ꯐꯥꯔꯝꯃꯣꯏꯗ ꯑꯩꯁꯤꯡꯨꯡꯅꯣꯟꯅꯦ ꯂꯩꯅꯔꯒ ꯌꯥꯗ꯭ꯔꯦ ꯍꯥꯏꯕꯗꯤ ꯍꯥꯏꯐꯦꯠꯇ ꯆꯠꯂꯨꯒꯅꯤ ꯀꯩꯁꯨ ꯊꯥꯔꯝꯃꯣꯏꯗꯕ ꯇ ꯀꯩꯅꯣ ꯊꯥꯝꯗꯧ ꯃꯥꯟꯗꯦ ꯑꯩ ꯑꯩꯅ ꯈꯟꯕꯗ
ꯊꯥꯗ꯭ꯔꯁꯨ ꯃꯤꯗꯤ ꯑꯃꯝꯇ ꯂꯥꯛꯅꯔꯔꯣꯏꯅ ꯏꯁꯄꯣꯔꯠ ꯃ ꯂꯣꯏꯅ ꯂꯩꯔꯅꯤꯅ
ꯑ ꯑꯩꯁꯦ ꯉꯔꯥꯡ ꯀꯩꯅꯣ ꯇꯧꯈ꯭ꯔꯦꯕ ꯗ ꯃꯤꯟꯁ ꯊꯕꯛꯇꯨꯝ ꯆꯪꯗ꯭ꯔꯦ ꯆꯪꯗ꯭ꯔꯗꯤ ꯄ꯭ꯔꯖꯦꯟꯇꯦꯁꯟꯒꯅꯦꯅ ꯇꯧꯔꯒ ꯑꯗꯨꯝ
ꯎꯝ ꯎꯝ
ꯑꯗꯩ ꯊꯦꯡꯉꯦ ꯂꯣꯏꯁꯨ ꯂꯣꯏꯕ ꯂꯣꯏꯔꯦ ꯂꯣꯏꯔꯒ ꯑꯃꯨꯛ ꯂꯥꯏꯔꯤꯛ ꯂꯥꯏꯔꯤꯛ ꯇ ꯅꯝꯊꯣꯛꯄꯒꯤ ꯑꯃꯨꯛ
ꯂꯥꯏꯟ ꯑꯃ ꯁꯝꯃꯤꯠ ꯇꯧꯗꯣꯏꯕ
ꯍꯥ
ꯗꯥꯏꯔꯤꯦꯛ ꯑꯃꯒ ꯑꯃꯨꯛ ꯁꯕꯃꯤꯠ ꯇꯧꯗꯣꯏꯔꯕ
ꯑꯥ
ꯎ ꯑꯣꯁꯦꯁ ꯌꯥꯝ ꯁꯥꯡꯂꯤꯅꯦ ꯁꯕꯥꯥꯁ ꯐꯥꯁꯔ ꯐꯦꯃꯁ
ꯇꯥꯛ ꯃꯅꯦ ꯃꯥ ꯁꯦꯀꯦꯟꯒꯤ ꯕꯦꯦꯛ ꯄꯦꯄꯔ ꯑꯃ ꯊꯥꯗ ꯋꯥꯠꯂꯦ
ꯑꯩꯁꯨ ꯊꯥꯗꯕ ꯋꯥꯂꯤꯕꯣ
ꯑꯜ ꯋꯥꯔ
ꯀꯅꯤ ꯉꯆ ꯊꯧꯔꯒ
ꯁꯦꯀꯦꯟꯗꯕꯦꯛ ꯆꯥꯎꯛ ꯑ
ꯑꯗꯨꯣꯏ ꯄꯥꯁꯁ ꯑꯣꯏꯔꯕ
ꯄꯥꯁ ꯇꯧꯔꯔꯕꯗꯤ ꯀꯩꯅꯣ
ꯍꯣꯏ ꯀꯩꯅꯣ ꯍꯥꯏꯗꯤ ꯑꯩꯈꯣꯏ ꯇꯝꯁꯥꯋꯥꯗꯤ ꯍꯥꯏꯗꯣꯛꯑꯦ ꯃꯣꯏꯗꯤ ꯐꯥꯔꯁ ꯀ꯭ꯂꯥꯁ ꯐꯥꯎꯏ ꯀꯥꯏꯅ ꯉꯔꯥꯡꯗ ꯍꯥꯏꯔꯝꯕꯅꯤ
ꯑꯣ ꯑꯩꯈꯣꯏ ꯍꯥꯏꯗꯣꯛꯇ꯭ꯔꯤꯌꯦ
ꯃꯥꯁꯨ ꯀꯟꯁꯇ꯭ꯔꯛꯁꯟ ꯀ ꯏꯁꯇ꯭ꯔꯛꯁꯟ ꯑꯃꯒꯤ ꯎꯔꯤꯄꯣꯛꯀꯤꯗ ꯁꯤ ꯖꯦ ꯑꯦꯜ ꯍꯥꯏꯕ꯭ꯔꯥ ꯀꯩꯅꯣ ꯑꯗꯨꯒꯤꯗ ꯊꯕꯛ ꯇꯧꯔꯦꯅ
ꯀꯌꯥ ꯁꯥꯕ
ꯇ ꯄꯤꯗꯃ ꯀꯩꯅꯩꯅꯣꯅꯤ ꯀꯩꯅꯩꯅꯣꯅ ꯗꯣꯂꯤꯁꯤꯅꯤꯄꯥ ꯍꯥꯏꯔꯤꯟꯇ ꯀꯩꯅꯣ ꯃꯔ ꯍꯥꯏꯇꯥꯔꯦ ꯀꯩ ꯍꯥꯏꯅꯤ ꯇ꯭ꯔꯦꯟꯅꯤꯡ ꯃꯅꯨꯡꯗ
ꯑꯣ ꯑꯗꯨꯅꯤ ꯀꯩꯅꯣ ꯀꯦꯁꯟ ꯑꯣꯏꯅ ꯀꯧꯔꯤꯒ
ꯑꯣ ꯀꯟꯁꯇ꯭ꯔꯛꯁꯪꯒꯤꯅꯤ ꯃꯣꯏꯁꯨ
ꯃꯣꯏ ꯃꯤꯃꯤꯁꯤꯗꯤ ꯑꯗꯨꯃꯥꯏꯅ ꯑꯗꯨꯃꯥꯏꯅ ꯇꯧꯕꯤꯅꯦ
ꯑꯣꯝ
ꯃ ꯃꯠ ꯀ ꯭ꯂꯔ ꯃꯠ ꯀ ꯕ꯭ꯂꯦꯔ ꯆꯠꯂꯅ
ꯄꯨꯡ ꯀꯌꯥ ꯍꯧꯒꯠꯂꯤꯕ ꯄꯨꯡ ꯀꯌꯥꯗ ꯌꯦꯡꯉꯒ
ꯄꯨꯡ ꯃꯔꯤꯒ ꯃꯤꯅꯤꯠ ꯀꯨꯟ ꯇꯔꯦꯠꯇ ꯑꯃꯨꯛ ꯂꯧꯊꯣꯛꯂꯛꯑꯦ
ꯎꯝ
ꯑꯗꯨꯗꯒꯤ ꯌꯦꯡꯗ
ꯑꯩꯁꯨ ꯈꯜꯂꯕ ꯁꯨꯝꯃꯝꯝꯕꯗꯧ ꯃꯥꯜꯂꯦ ꯍꯌꯦꯡ ꯕꯣꯜ ꯂꯩꯕꯅꯤꯅꯅ ꯇꯧꯁꯜꯂꯛꯇ꯭ꯔꯕ
ꯑꯥꯗ ꯑꯩ ꯉ ꯊꯦꯡꯉꯗꯧꯗ ꯇꯧꯈ ꯊꯦꯡꯉ ꯊꯦꯡꯉꯕ ꯑꯗꯩ ꯅꯨꯄꯤꯅ ꯃꯔꯨꯞ ꯑꯃ ꯀꯩꯅꯣꯝ ꯇꯧꯅ ꯏꯧ ꯂꯥꯡꯅꯔꯦ
ꯑꯗꯥꯗꯒꯤ ꯏꯝꯀꯦ
ꯏꯖꯔꯦ ꯁꯥꯖ ꯃꯁꯤ ꯑꯣ ꯀꯅꯤ
ꯌꯪ ꯔꯔꯤꯁ ꯇꯥꯡꯁꯤꯒꯅꯤ ꯌꯥ ꯑꯗꯨ ꯑꯣꯏꯏꯗꯤ ꯃꯔꯣ ꯈꯪꯉꯛꯏ ꯅꯣꯏꯁꯨ
ꯑꯩ ꯉꯇꯣ ꯃꯥꯊꯦꯇ
ꯑꯗꯨꯅ ꯌꯥꯕ ꯂꯥꯏꯈꯣ ꯑꯗꯨꯒ ꯍꯥꯟꯅꯦ ꯃꯊꯪꯒꯤ ꯋꯥꯏꯠ ꯇꯥꯕ ꯀꯥꯟꯗꯀꯣ
ꯎꯝ ꯃꯊꯪꯒꯤꯗꯨꯅ ꯑꯃꯨꯛ ꯃꯣꯏꯒ ꯑꯃꯨꯛ ꯌꯥꯅꯗꯕ ꯂꯥꯛꯑꯗꯤ ꯎꯝ
ꯆꯥꯟꯒ ꯂꯥꯛꯑ ꯑꯗꯨ ꯑꯗꯨꯝ ꯍꯥꯏꯔꯛꯑꯅꯤ
ꯆꯂꯣ ꯆꯂꯣ ꯂꯣꯀꯦꯟꯗꯅ
ꯑꯥ
ꯃꯣꯏꯣꯏꯅ ꯅꯅꯥ ꯇꯔ ꯋꯥ ꯋꯥꯅꯥ
ꯍꯥꯥ
ꯃꯣꯏꯅꯗ ꯃꯣꯏꯗ ꯍꯪꯉꯨꯔꯣꯅ
ꯎꯝ ꯑꯗꯨꯅ ꯌꯥꯕ ꯂꯥꯛ ꯈꯔꯣ ꯃꯣꯏꯁꯦ ꯌꯥꯕꯨꯗꯤ ꯃꯣꯏ ꯑꯅꯧꯕ ꯂꯥꯛꯈ꯭ꯔꯒꯗꯤ ꯃꯣꯏ ꯀꯩꯅꯣ ꯇꯧꯔꯦ ꯌꯥꯅꯤ ꯒꯤꯈꯤꯕꯁꯨ ꯌꯥꯏ
ꯎꯝ ꯅꯅꯥ ꯐꯃꯨ ꯀ ꯍꯥꯏꯣ
ꯑ ꯑꯗꯒꯤꯗꯤ ꯑꯃꯨꯛ ꯗꯅꯥ ꯐ ꯋꯥ ꯍꯥꯏꯕꯁꯦ
ꯑꯥ
ꯄ
ꯁꯤ ꯁꯤꯗꯤ ꯃꯅꯨꯡ ꯋꯥꯅꯤ
ꯑꯣ
ꯐꯥꯏꯩꯅꯧ ꯈꯔ ꯍꯦꯛꯁꯤ ꯀꯩꯅꯣ
ꯌꯦꯦꯛꯁꯦ ꯍꯣꯔꯦꯟꯗꯣ ꯑꯩ ꯊꯕꯛꯇꯣ ꯄꯤꯁꯇꯣ ꯑꯃꯝꯇ ꯍꯪꯒꯦ ꯆꯨꯇꯤ ꯑꯣꯏꯗꯣꯏꯔꯥꯅ
ꯎꯝ ꯆ ꯔꯥꯎꯟꯗ ꯆꯂ ꯑꯝꯇ ꯅꯤꯛ ꯅꯤꯛ ꯑꯒ ꯑꯝꯇ ꯆꯠꯁꯤꯅꯦ
ꯆꯠꯁꯦ ꯑꯗꯨꯒ ꯑꯝꯇ ꯖꯥꯝꯁꯨ ꯈꯔ ꯍꯦꯛꯑꯒ ꯑꯝꯇ
ꯎꯝ ꯃꯦꯠꯂ ꯆꯥꯕ ꯍꯥꯢꯗꯨ ꯑꯝꯇ ꯈꯪꯗ꯭ꯔꯤꯝꯅꯤ ꯆꯥꯁꯤ
ꯆꯥꯁꯦ ꯃꯣꯔꯣꯛ ꯑꯊꯤꯠꯄ ꯇꯧꯔꯦꯗꯅ ꯐꯖꯟ ꯆꯥꯝꯊꯣꯛꯑꯦ ꯑꯗꯨꯒ ꯊꯨꯝꯄꯥ ꯍꯥꯞ ꯆꯤꯅꯤ ꯈꯔ ꯍꯥꯞꯄꯦꯗꯅ
ꯎꯝ
ꯑꯗꯨ ꯃꯦꯠꯊꯠꯂꯒ ꯑꯗꯨꯝ ꯃꯨꯛꯕꯥꯡ ꯇꯧꯊꯣꯛꯣꯛꯄ ꯃꯨꯛꯕꯦꯡ ꯃꯨꯛꯕꯦꯡ ꯇꯧꯊꯣꯛꯄ
ꯐꯔꯦ ꯐꯔꯦ ꯑꯗꯨꯗꯤ ꯊꯝ
ꯍꯣꯍꯣꯢ
ꯎꯝ ꯊꯥꯝꯃꯦ ꯊꯝꯃꯦ